ꯍꯜꯂꯣ ꯅ ꯀꯦ ꯀ ꯍꯜꯂꯣ ꯆꯥꯛ ꯆꯥꯛ ꯊꯣꯡꯕ ꯍꯥꯎꯗ꯭ꯔꯦ ꯐꯣ
ꯇꯥꯞ ꯇꯥꯞ ꯃꯊ ꯍꯒ ꯑꯦꯁꯦ ꯑꯩ ꯑꯁꯤꯗ ꯁꯃꯟꯗꯅ ꯂꯣꯏꯔꯦ
ꯑꯩꯒꯤ ꯏꯃꯥꯟꯅꯕꯤꯈꯣꯏꯁꯨ ꯍꯥꯏꯌꯦ ꯉꯁꯤ ꯌꯥꯝ ꯁꯥꯏꯌꯦꯅ
ꯑꯁ ꯭ꯌꯥꯟ ꯇꯥꯗ꯭ꯔꯦꯗ ꯀꯔꯝꯃꯥꯏꯅ ꯇꯧꯗꯣꯏꯅꯣ ꯁꯤꯗ
ꯁꯤ ꯑꯁꯤ ꯗ ꯔ ꯍꯦꯔꯒ ꯇꯃꯤ ꯄꯥꯎꯦꯒ꯭ꯔ ꯐꯣꯟꯣꯟ ꯇꯕ ꯌꯥꯗ ꯍꯧ
ꯑꯩꯗꯤ ꯄꯜꯂꯦ ꯍꯥꯏꯕ ꯅꯨꯄꯤꯗꯨ ꯁꯛꯇꯨꯒ
ꯄꯩꯁꯥ ꯇꯥꯥꯟꯃꯤꯅꯦ ꯀꯣꯏ ꯍꯧꯖꯤ
ꯑꯗꯨꯃꯥꯏꯅ ꯍꯥꯏꯒꯅꯨ ꯍꯥꯏꯔꯒ ꯅꯪ ꯀꯌꯥ ꯭ꯌꯥꯟ ꯇꯥꯗꯅ ꯃꯨꯀꯥ ꯍꯥꯥ ꯃꯨꯀꯥꯟ ꯑꯅꯥꯎꯄꯥ ꯂꯥꯛꯇꯣꯔꯣꯔꯦ ꯑꯂꯥꯏ ꯇꯂ ꯍ ꯆꯥꯔꯁꯨ ꯂꯣꯏꯒꯗꯧꯔꯦ
ꯇ ꯀꯔꯤ ꯆꯟ ꯁꯥꯐꯣ
ꯉꯁꯤ ꯀꯔꯤꯔꯥ ꯀꯥꯎꯈ꯭ꯔꯦꯗ ꯑꯣ ꯉꯁꯤ ꯌꯦꯔꯨꯝ ꯑꯅꯤ ꯄꯤꯌꯦ
ꯑꯣ ꯅꯣꯏꯗꯤ ꯁꯟꯗꯦꯗ ꯌꯦꯟꯔꯨꯝ ꯄꯤꯕ꯭ꯔꯥ
ꯍꯌꯦꯡ ꯉꯔꯥꯡ ꯄꯤꯗꯣꯏꯅꯦ ꯑꯗꯣ ꯄꯤꯗ꯭ꯔꯦꯕ ꯃꯣꯏꯗꯣ ꯑꯗꯨꯒꯤ ꯉꯁꯤ ꯄꯤꯕꯅꯦ ꯉꯔꯥꯡ ꯄꯤꯗꯣꯏꯅꯦꯕ ꯄꯤꯒꯗꯧꯕꯅꯦꯕ ꯑꯗꯣ ꯄꯤꯗ꯭ꯔꯕꯒꯤ ꯄꯤꯌꯦꯕ
ꯑꯣ ꯍꯥꯏꯗꯤ ꯉꯥꯒ ꯄꯤꯔꯕ꯭ꯔꯅ ꯈꯪꯉꯦ
ꯑꯃ ꯄꯤꯒꯗꯕꯅꯣ ꯇꯥꯕ꯭ꯔ
ꯑ ꯍꯧꯖꯤꯛ ꯇꯦꯝꯄꯔꯦꯆꯔ ꯀꯌꯥ ꯂꯥꯛꯏꯕ꯭ꯔꯥ ꯑꯥꯇ ꯌꯥꯝ ꯁꯥꯔꯒ ꯂꯩ ꯇꯧꯐꯝ ꯈꯪꯗ꯭ꯔꯦ ꯍꯥꯏꯅꯦ ꯃꯣꯏꯁꯦ ꯁꯤ ꯁꯥꯃꯟꯕꯒꯤ ꯇꯧꯐꯝ ꯈꯪꯗꯦ ꯦ ꯍꯥꯏꯌꯦ ꯍꯁꯦꯜꯗꯁꯨ
ꯍꯣꯏ ꯃꯅꯔꯦ ꯃꯅꯔꯦ
ꯑ ꯑꯩꯣꯏ ꯗꯈ ꯔꯥꯗꯤ ꯑꯦꯗ ꯑꯦꯉꯦꯗ
ꯑꯣ ꯐꯔꯦꯅꯥ ꯐꯔꯦꯅꯥ
ꯎꯝ ꯈꯪꯗꯦꯗ
ꯑꯥ
ꯅꯣꯏꯁꯨ ꯐꯥꯔ ꯇꯧꯔꯦ ꯅꯨꯃꯤꯠ ꯑꯅꯤ ꯈꯛꯇ ꯉꯥꯏꯔꯦ
ꯑ ꯌꯥ ꯇꯥꯗ꯭ꯔꯦ ꯊꯔꯁꯨ ꯍꯣꯏ ꯍꯣꯁꯄꯤꯇꯥꯜꯗ ꯑꯥꯎ ꯂꯩꯔꯗꯤ ꯑꯗꯨꯝ ꯑꯦꯁꯤ ꯆꯥ ꯀꯔꯒ ꯂꯩꯔꯅꯤꯅ ꯑꯗꯨꯗꯤ ꯑꯗꯨꯕꯨꯗꯤ ꯑꯗꯨ ꯇꯨꯝꯕ ꯀꯥꯟꯗꯅꯤꯗ ꯍꯥꯏꯕꯕꯁꯤ ꯆꯗ ꯂꯥꯏꯗ ꯑꯦꯗ ꯏ ꯏ ꯑꯦꯗ
ꯎꯝ ꯍꯪꯗ꯭ꯔꯦꯅꯦ ꯁꯥꯕꯅ ꯄꯨꯡꯨꯡ ꯀꯌꯥꯗ ꯇꯨꯒꯔ
ꯅꯥꯟꯠꯇ꯭ꯔꯅꯦ
ꯍꯌꯦꯡ ꯃꯨꯀꯥ ꯕꯖꯥꯔ ꯆꯠꯀꯅꯤ ꯍꯥꯏꯕ꯭ꯔꯣ
ꯎꯝ ꯆꯠꯂꯅꯤ ꯍꯌꯦꯡ ꯆꯠꯇ꯭ꯔꯗꯤ ꯌꯥꯗꯦ
ꯎ ꯀꯣꯟꯣꯟꯒꯨꯝꯕ ꯂꯥꯎꯕ ꯆꯠꯂꯅꯤ
ꯍꯣꯏꯣꯏ
ꯄ꯭ꯂꯦꯝꯀꯨꯝꯕꯗꯤ ꯌꯥꯝ ꯂꯩꯕꯕ꯭ꯔ ꯅꯣꯏ
ꯔꯦꯠꯇꯤ ꯂꯧꯕꯤꯈ꯭ꯔꯦ ꯂꯩꯕꯤꯈ꯭ꯔꯦ
ꯑꯈꯣꯏꯃꯥ ꯄꯥꯝꯗ ꯄ꯭ꯂꯦꯠꯀꯨꯝꯕꯩ ꯏꯃꯥꯟꯅꯕꯕꯤꯈ ꯌꯥꯝ ꯂꯩꯥꯏꯍꯥꯎꯕꯅꯤ ꯔꯦꯟꯦꯟ ꯂꯩꯏꯔꯒ ꯊꯣꯛꯂꯛꯄꯒꯤꯀꯣ ꯃꯥ
ꯃꯥꯗꯤ ꯂꯩ ꯂꯩꯇ꯭ꯔꯦ
ꯑꯥ ꯇ ꯀꯣꯂꯦꯖꯀꯕ ꯆꯠꯈꯦꯃ
ꯑꯗꯣ ꯑ ꯄ꯭ꯂꯦꯁꯤꯒ ꯀ꯭ꯔꯝꯕ ꯄ꯭ꯂꯦꯔꯅ
ꯏꯁꯇꯤꯜꯒꯤꯁꯨ ꯂꯩꯕꯒꯨꯝ ꯇꯧ ꯏꯁꯇꯤꯜꯒꯤ ꯌꯥꯝ ꯂꯩꯕꯅꯤ ꯑꯗꯨꯒ ꯋꯥꯏꯠꯀꯨꯝꯕ ꯑꯣꯒꯣꯕꯥꯗꯁꯨꯨꯈ꯭ꯔ ꯂ ꯂꯩ ꯃꯥꯜꯂꯤꯦ ꯂꯁꯇꯛꯦ ꯇꯥꯏꯇꯣꯁꯤ ꯄ꯭ꯂꯦꯠꯇꯁꯨ ꯃꯔꯛ ꯃꯔꯛꯇ ꯌꯥꯝꯅ ꯀꯥꯟꯕꯅꯤ
ꯍꯣꯏ ꯁꯤ ꯑ꯭ꯂ ꯀꯅꯥ ꯄꯅꯤ ꯍꯥꯏ ꯏꯁꯤꯜ꯭ꯂ ꯐꯕꯅꯦ ꯏꯁꯇꯤꯜꯒꯤ ꯁꯤꯡꯗꯤ ꯅꯨꯡꯉꯥꯏꯌꯦꯕ
ꯑ
ꯑꯗꯨ ꯁꯤꯖꯤꯟꯅꯕ ꯅꯨꯡꯉꯥꯏꯌꯦ ꯑꯩꯗꯤ
ꯎꯝ ꯆꯥꯎꯑꯣ ꯆꯥꯎꯕꯒꯨꯝꯃ ꯀ ꯑꯣꯏꯗꯤ
ꯎꯝ ꯁꯥꯕꯗꯨꯗꯤ ꯈꯔꯗꯤ ꯀꯂꯦ ꯑꯗꯨ ꯑꯝ ꯎꯝ
ꯀꯔꯤꯒꯨꯝꯕ ꯊꯥꯎ ꯐꯥꯎꯕꯒꯤꯗꯤ ꯅꯨꯡꯉꯥꯏꯕ
ꯔꯥ ꯍꯦꯟ ꯇꯠꯇ꯭ꯔꯦꯗ ꯄ꯭ꯂꯥꯁꯇꯤꯛꯀꯤꯔ ꯁꯦꯔꯃꯤꯛꯀꯤ ꯇꯥꯏꯞꯇ ꯀꯣ ꯋꯥꯏꯠ ꯄ꯭ꯂꯦꯠ ꯑꯃ ꯂꯥꯏ ꯄꯤꯈ꯭ꯔꯕꯅꯦ ꯄ꯭ꯂꯥꯁꯇꯤꯛꯇ ꯆꯥꯕꯁꯨ ꯇꯟꯥꯟꯕ ꯏꯁꯇꯤꯜꯗ ꯆꯥꯕꯃꯛꯁꯨ ꯈꯟꯗꯒꯨꯝ ꯇꯧꯕ ꯇꯅ ꯍꯔꯅ
ꯑ
ꯎꯝ ꯃꯤ
ꯂꯩ ꯅ ꯅꯥ ꯇꯦꯗ ꯍꯣꯏꯌꯦ ꯌꯨꯝꯗ ꯅꯣꯛꯄꯅꯤꯅ
ꯁꯨꯝꯅꯣ ꯈ꯭ꯔ ꯈ ꯂꯩꯔꯗꯤꯗꯤꯤ ꯀꯔꯤꯒꯤꯅꯣ
ꯀꯁꯨ ꯑꯣꯗ ꯗꯤꯌꯥ
ꯃꯤꯌꯥꯟ ꯃꯤꯌꯥꯟ ꯇꯥꯗ꯭ꯔꯦ ꯄꯨꯟꯁꯤꯁꯦ ꯁꯥꯃꯟꯗꯅ ꯑꯂꯣꯏ ꯅꯣꯡꯁꯨꯨ
ꯌꯥꯝ ꯇꯥꯟꯂꯦ ꯇꯁꯤ ꯌꯥꯝ ꯁꯝ ꯀꯂꯥ ꯄꯥꯏꯌꯣꯅ
ꯁꯤꯗ ꯀꯨꯂꯔ ꯂꯩꯇꯦ ꯀꯨꯂꯔ ꯄꯥꯏꯔꯁꯨ ꯁꯥꯅꯤꯍꯦ
ꯏꯁꯤꯡ ꯍꯥꯞꯄꯗꯤ ꯈꯔꯗꯤ ꯐ ꯐ ꯍꯥꯏꯅ ꯐꯦꯟ ꯉꯥꯛꯇ
ꯎꯝ ꯑꯦꯁꯤꯅꯦ ꯄꯥꯝꯕ ꯑꯦꯁꯤ
ꯂꯥꯛꯑꯣꯗ ꯑꯁꯤꯗ
ꯍꯣꯏ ꯑꯦ ꯁꯤꯗꯤ ꯄꯥꯏꯔꯝꯗꯤꯦꯀꯣ
ꯎꯝ ꯑꯁ ꯑꯦꯁꯤ ꯄꯥꯏꯗꯤꯁꯤꯤꯔꯅꯤ ꯍ ꯀꯣꯏꯁꯨ
ꯨꯡꯉ ꯑꯥꯏꯔꯦꯅꯦ ꯑꯦꯁꯤ ꯄꯥꯏꯕ ꯁꯤꯁꯤꯡꯉ
ꯎꯝ ꯅꯇꯕꯤ
ꯐꯖꯅ ꯆꯠꯂꯝꯅꯤ ꯊꯥ ꯑꯃꯗ ꯀꯌꯥ ꯀꯌꯥ ꯂꯥꯛꯄ꯭ꯔꯥ
ꯃꯣꯏꯗꯤ ꯒꯣꯚꯔꯃꯦꯟꯒꯤ ꯂꯥꯏꯠ ꯕꯤꯜ ꯑꯣꯏꯕꯅꯤꯅ ꯑꯦꯁꯤꯒꯤꯗ ꯐꯣꯔ ꯊꯥꯎꯖꯟ ꯆ꯭ꯔ ꯅꯍꯥꯟꯅꯤ ꯐꯣꯔ ꯊꯥꯎꯖꯟ ꯍꯦꯂꯦ ꯍꯥꯏꯕ꯭ꯔ ꯇꯨ ꯍꯦꯟ ꯍꯦꯟꯅ ꯃꯥꯂꯦ ꯌꯥꯝ ꯌꯥꯝ
ꯒꯣꯔꯃꯦꯟ ꯑꯣꯏꯔꯁꯨ ꯑꯗꯨꯝ ꯂꯥꯛꯑꯦ
ꯑꯥ
ꯀꯣꯔꯣꯔꯃꯦꯟ ꯑꯣꯏꯕ ꯍꯥꯏꯕꯁꯦ ꯃꯤꯇꯔꯗ ꯔꯔꯤꯄꯤꯁꯇꯦꯟ ꯍꯥꯏꯕꯗꯨꯔꯥ
ꯑ ꯇꯥꯗ ꯀꯌꯥ ꯑꯣꯏꯕ꯭ꯔꯥ ꯍꯥꯏꯗꯤ ꯇꯨꯒꯨꯝꯕꯗꯤ ꯐꯖꯅꯗꯤ ꯈꯪꯗꯩ
ꯍꯣꯏ ꯃꯤꯇꯔ ꯀꯔꯤꯅꯣ ꯎꯝ ꯆꯍꯨꯝꯒꯤ ꯃꯈꯥꯗ ꯂꯩꯔꯗꯤ ꯄꯦ ꯇꯧꯗꯦ ꯍꯥꯏꯕꯗꯨꯔꯥ ꯅꯠꯇ꯭ꯔꯒ
ꯃꯣꯏꯒꯤꯗꯨ ꯀꯃꯥꯏꯅ ꯇꯧꯕ꯭ꯔꯥ ꯑꯩ ꯐꯖꯅꯗꯤ ꯈꯪꯗꯦꯕ
ꯑꯣ ꯊ ꯑꯣꯀꯦ
ꯋꯥꯒ
ꯃ ꯄ꯭ꯔꯁ ꯑ ꯄꯨꯟꯁꯤꯁꯦ ꯈꯪꯦ ꯎꯝ ꯁꯃꯅ ꯁꯃꯟꯠꯇꯅ ꯁꯤꯗꯧꯔꯦ
ꯄ꯭ꯂꯦꯁ ꯄ꯭ꯂꯦꯁ ꯄ꯭ꯂꯦ ꯁꯤ
ꯑ ꯁꯥꯕꯅ
ꯄꯂꯦ ꯄꯂꯦꯇ
ꯁꯥꯥꯕꯅꯥ
ꯅꯪꯁꯨ ꯑꯥ ꯃꯨꯀꯥ ꯂꯥꯛꯑꯗꯤ ꯁꯤꯗ ꯂꯥꯛꯑꯗꯤ ꯁꯥꯡꯅꯤ
ꯎꯝ ꯀꯝꯄ꯭ꯂꯦꯟꯦꯟ ꯇꯧꯕꯥꯎꯅꯤ ꯍꯥꯏꯗꯤ ꯌꯨꯝꯗ ꯁꯥꯕꯅ ꯂꯥꯏꯕ ꯉꯝꯗ꯭ꯔꯦꯅ
ꯑꯗꯣ ꯅꯪ ꯂꯄ ꯀꯥꯗꯅꯤ ꯅꯣꯪꯗꯤ ꯆꯨꯗ ꯆꯨꯗ ꯃꯥꯂꯦ ꯍꯒꯦ
ꯅꯥꯥꯏ
ꯍꯣꯏ
ꯆꯣꯔꯗꯤ ꯆ ꯃ ꯑ ꯀꯗꯤ ꯆꯣ ꯃꯥꯂ ꯨꯂꯥꯏꯗꯗꯤ ꯀ
ꯨꯔꯥꯏꯅꯗꯤ ꯈꯔ ꯏꯪꯕꯗꯣ ꯍꯧꯒꯅꯦꯕ ꯎꯝ
ꯆꯣꯔꯗꯤ
ꯍ ꯃꯔꯦꯗꯤ ꯊꯥꯔꯗ ꯑꯣꯅꯦ
ꯎꯝ ꯄ
ꯑꯗꯨ
ꯍꯁ ꯐꯁꯤ ꯐꯥ ꯐꯥꯗꯤ
ꯑ
ꯍꯁ ꯁꯪꯗ꯭ꯔꯦꯅꯦ ꯁꯥꯕꯅ ꯉꯁꯤ ꯐꯣꯏꯁꯤꯁꯨ ꯌꯥꯝ ꯁꯥꯏꯌꯦ ꯎ
ꯔꯁ ꯂꯩꯁꯇꯔꯁ ꯂꯩ ꯐ ꯁꯦ
ꯀꯃꯥꯏꯂꯗ꯭ꯔꯦ
ꯑꯥꯗꯁꯨ ꯅꯣꯡꯒꯤ ꯑꯃ ꯐꯥꯎ ꯂꯩꯇꯕ꯭ꯔꯣ ꯋꯦꯗꯔꯗ
ꯂꯩꯗꯤ ꯂꯩꯔꯦ ꯑꯗꯨꯝ ꯈꯪꯗꯦ ꯂꯥꯛꯀꯦ ꯆꯠꯂꯗꯣꯏꯔꯣ ꯑꯩ ꯆꯠꯈ꯭ꯔꯕ꯭ꯔꯅ ꯈꯟꯕꯅꯦ ꯍꯖꯥ ꯂꯥꯛ ꯀꯣ ꯑꯥ ꯍꯣꯏ ꯍꯣꯏ ꯍꯣꯏ ꯑꯣꯅ ꯊꯅꯔꯁ ꯀꯣ ꯎꯝ ꯌꯥ ꯍꯂꯣ ꯍꯥꯏꯕ꯭ꯔꯥ
ꯑ ꯇꯄꯔꯦ ꯅꯪ ꯁꯅꯤꯡꯉꯥꯏꯒꯤ ꯂꯥꯏꯕ ꯣ ꯍꯥꯏ
ꯅꯪ ꯁꯨꯅꯤꯉꯥꯏ ꯍꯥꯏꯕꯗꯤ ꯑꯣ ꯍꯅꯗꯤ ꯂꯥꯏꯞ ꯂꯦꯟꯗꯣ ꯆꯨꯔꯦ ꯉ ꯐꯥꯎꯗꯤꯦ
ꯑꯣ
ꯑꯁꯤꯗ ꯐꯨꯔꯤꯠ ꯐꯥꯎ ꯂꯤꯠꯄ ꯉꯝꯗꯗꯅꯀꯣ ꯃꯅꯨꯡꯒꯤ ꯈꯛꯇꯀꯣ ꯌꯦꯠ ꯂꯉ ꯃꯣꯏ ꯑꯗꯨꯝ ꯎꯒꯅꯤ ꯀꯔꯤ ꯀꯔꯥꯁꯨ ꯈꯟꯗ꯭ꯔꯦ ꯐꯥꯏ ꯂ ꯏꯇ꯭ꯔꯦ ꯃꯟꯕꯒ ꯍꯥꯄ꯭ꯔꯦ
ꯁ ꯑꯅ ꯍꯁꯨ
ꯑꯗꯨꯝ ꯁꯝꯍꯟꯕꯒꯦ
ꯑ
ꯁꯔꯦ ꯁꯔꯦ ꯁꯔꯦ
ꯎꯝ ꯁꯥꯅ ꯇꯨꯝꯅꯤꯡꯉꯥꯏ ꯇꯧꯔ ꯇꯨꯝꯕ ꯌꯥꯕ꯭ꯔꯥꯅ
ꯑꯁꯥ ꯍꯥꯏ ꯀ ꯏꯚꯅꯤꯡꯗ ꯇꯣꯡꯕꯅꯦꯕ ꯑꯗ ꯑꯔꯥꯏ ꯊꯥꯕꯒꯤ ꯑꯗꯨꯝ ꯈꯪꯗꯦ ꯁꯥꯕꯒꯤ ꯑꯩꯈꯣꯏꯒꯤ ꯀꯩꯅꯣ ꯀꯤꯟꯒꯤ ꯍꯣꯁ ꯆꯥꯡꯕꯗꯣ ꯑꯗꯨꯄꯥ ꯁꯦꯠ ꯁꯦꯠ ꯂꯥꯎꯕ ꯑꯗꯣ ꯌꯥꯝ ꯇ ꯑꯣꯏ ꯎꯝ ꯍꯗ
ꯌꯥꯝ ꯇꯥꯜꯂꯦꯅꯦ ꯁꯥꯕꯗꯣ
ꯍꯧꯖꯤꯛꯀꯥꯟ ꯃꯤ ꯂꯩꯅꯗ꯭ꯔꯦ ꯔꯨꯝꯁꯤꯡꯗ ꯃꯤ ꯂꯣꯏꯅꯃꯛ ꯌꯨꯝ ꯆꯠꯊꯈ꯭ꯔꯦ
ꯀꯔꯤ ꯍꯥꯏꯕ
ꯍꯧꯖꯤꯛꯀꯥꯟ ꯃꯤ ꯂꯩ꯭ꯔꯦ ꯂꯩꯇ꯭ꯔꯦꯕ ꯌꯨꯝ ꯂꯣꯏ ꯂꯣꯟ ꯆꯠꯊꯣꯛ ꯑꯩꯈꯣꯏꯕ ꯑꯩꯈꯣꯏꯁꯨ ꯆꯠꯂꯗꯤ ꯑꯩꯈꯣꯏꯒꯤ ꯐ꯭ꯂꯣꯔ ꯗ ꯃꯤ ꯂꯩꯗꯧ ꯃꯥꯟꯗ꯭ꯔꯦ ꯍꯥꯏꯕ
ꯑꯣ ꯅꯣꯏ ꯑꯍꯣꯨꯝ ꯈꯛꯇ ꯂꯩꯔꯕ꯭ꯔꯣ ꯅꯣꯏꯒꯤ ꯐ꯭ꯂꯣꯔꯗ
ꯃꯠꯇꯦ ꯑꯩ ꯑꯩꯈꯣꯏ ꯑꯍꯨꯝꯒ ꯑꯅꯤꯁꯨ ꯂꯩꯌꯦ ꯑꯗꯨꯒ ꯃꯔꯤ ꯂꯩꯌꯦꯦꯗ ꯑꯩꯈꯣꯏ ꯑꯍꯨꯝꯒꯤ ꯅꯠꯇꯕ ꯀꯣ ꯅꯣꯏꯁꯨ ꯈꯔ ꯂꯩꯔꯗꯤ ꯆꯠꯂꯅꯤꯕ ꯇꯔꯦ ꯐ ꯂꯩꯔꯕ ꯂꯩꯔꯝꯕ ꯂꯩꯕ ꯎꯝ ꯍ ꯑꯩ ꯑꯩ ꯑꯩ ꯑꯩ ꯈꯖꯤ ꯌ ꯊꯣꯛꯅꯤꯡꯈ꯭ꯔꯦ ꯌ ꯊꯣꯛꯅꯤꯡꯈ꯭ꯔꯦ
ꯎꯝ ꯎꯉꯅ ꯆꯠꯅ ꯆꯠꯇ
ꯍꯥꯥ
ꯅꯨꯡꯉꯥꯏꯅ ꯆꯠꯂ ꯌꯣꯝꯊꯣꯛꯑꯒ
ꯌꯨꯝ ꯊꯣꯛꯑꯒ ꯅꯨꯡꯉꯥꯏꯅ ꯆꯠꯂꯣ ꯍꯥꯏꯕ꯭ꯔꯥ
ꯅꯣꯏꯒꯤ ꯌꯨꯝ ꯑꯃꯗꯣ ꯆꯠꯄ ꯃꯇꯝꯗ ꯅꯨꯡꯉꯥꯏꯅ ꯆꯠꯂꯣ ꯍꯥꯏꯕ
ꯍꯣꯏ ꯑꯣꯏꯔꯒꯦ ꯑꯣꯏꯔꯒꯦ ꯍꯥꯏ ꯇ
ꯎ
ꯀꯔꯝ ꯀꯥꯟꯗ ꯆꯥꯛ ꯊꯥꯗꯣꯏꯅꯣ
ꯊꯣꯡꯉ ꯌꯥꯥꯎꯗꯔꯤ
ꯑ ꯅꯁꯪ ꯀ